ꯍꯂꯣ
ꯑꯣ ꯑꯣ ꯇꯥꯔꯦ
ꯑ ꯍꯜꯂꯣ
ꯎꯝ ꯎꯝ ꯇꯥꯔꯦ ꯍꯧꯖꯤꯛ ꯏꯇꯦꯟꯅꯦ ꯋꯥꯛꯅꯅꯦ ꯎꯝ
ꯆꯠ ꯆꯥꯔꯕꯣ
ꯑ ꯆꯔꯦ
ꯑꯆꯥ ꯀꯔꯤ ꯃꯔꯣ ꯇꯥꯏ ꯀꯔꯤ ꯃꯔꯣ
ꯍ ꯎꯁꯣꯏ ꯆꯥꯏ ꯅꯦꯠ ꯎꯝ ꯅꯦꯠ ꯄ꯭ꯔꯣꯕ꯭ꯂꯦꯝ ꯈꯔ ꯂꯩꯕꯒꯤ ꯑꯩꯒꯤ ꯑꯩꯒꯤꯗꯣ
ꯎꯁꯣꯏ ꯎꯁꯣꯏ ꯎꯁꯣꯏ ꯕꯦꯝꯕꯨ ꯁꯨꯇꯨꯔꯣ
ꯑ
ꯑꯆꯥ ꯍꯥꯎꯔꯅꯤꯅꯦ
ꯎꯝ ꯍꯥꯎꯏ ꯑꯣꯏꯅꯗꯤ
ꯎꯝ ꯍ
ꯅꯣꯏꯗꯤ ꯔꯤ ꯌꯦꯟꯖꯥꯡ ꯆꯥꯒꯦ
ꯑꯩꯈꯣꯏꯔꯣ
ꯎꯝ
ꯉꯥꯏꯌꯀꯣ ꯉꯥꯏꯌꯨꯀꯣ ꯀꯣꯟ ꯁꯦꯡꯀꯗꯤ ꯉꯥꯏꯌꯨꯀꯣ ꯉꯌꯣ ꯉꯌꯣ
ꯇꯥꯇꯛꯅꯁꯨ ꯃꯥꯥꯛꯅꯦ ꯌꯥ ꯂ ꯅꯥ ꯄꯨ ꯊꯅꯄꯂ ꯆꯦ
ꯑꯣ ꯇꯥꯔꯕꯣ
ꯎꯝ ꯇꯥꯔꯦ ꯇꯥꯔꯦ
ꯑꯠꯆꯥ ꯑꯠꯆꯥ ꯀꯩꯗꯧꯔꯤꯅꯣ ꯍꯧꯖꯤꯛꯇꯤ ꯑ
ꯐꯝꯅꯕꯅꯦꯠ ꯌꯥꯕ ꯃꯐꯝꯗ ꯊꯣꯛꯄꯅꯦ ꯅꯠꯇ꯭ꯔꯗꯤ ꯐꯣꯟꯗꯣ ꯌꯥꯗꯕꯒꯤꯀꯣ
ꯑꯣ
ꯑꯣ ꯆꯤꯡꯗꯅꯦ ꯅꯣꯏꯗꯤ ꯀꯔꯤ ꯌꯦꯟꯖꯥꯡ ꯆꯥꯒꯦ
ꯑꯈꯣꯏ ꯆꯥꯗ꯭ꯔꯤꯗ
ꯎ ꯊꯦꯡꯉꯦ ꯀꯔꯤ ꯌꯦꯟꯖꯥꯡ ꯊꯣꯡꯒꯦ
ꯑꯣ ꯍꯣ ꯑꯩꯈꯣꯏꯗꯤ ꯈꯪꯗꯦꯗ ꯎꯝ ꯎꯝ ꯃꯣꯔꯅꯤꯡ ꯑꯌꯨꯛꯀꯤ ꯆꯥ ꯆꯥꯗꯣꯏꯅꯤ
ꯑꯣ ꯅꯪ
ꯇꯨꯝ
ꯃꯄꯥꯟꯗ ꯂꯩꯕꯒꯤ ꯑꯣꯏꯔꯝꯒꯅꯤ
ꯍꯥ ꯃꯄꯥꯟꯗꯗꯤ ꯅꯠꯇꯦ ꯇꯝꯄꯥꯛꯇ ꯂꯩꯕ
ꯑꯣ ꯑꯣ ꯑꯣ ꯀꯅꯥꯅ ꯆꯥꯛ ꯏꯟꯁꯥꯡ ꯊꯣꯡꯒꯅꯤ
ꯑꯩꯈꯣꯏꯅ ꯑꯗꯨꯝ ꯊꯣꯡꯉꯦ
ꯑꯣ
ꯂ
ꯀꯩ ꯌꯦꯟꯖꯥꯡ ꯊꯣꯡꯗꯣꯏꯕ ꯍꯣꯔꯦꯟꯗꯤ
ꯊꯣꯡꯔꯣꯏꯗ ꯑꯗꯨꯝ ꯗꯨꯀꯥꯟꯗꯒꯤ ꯀꯩ ꯀꯩꯅꯣ ꯑꯗꯨꯝ ꯂꯧꯔꯒ ꯑꯗꯨꯝ ꯆꯥꯔꯒꯦ ꯑꯗꯨꯒ ꯑꯌꯨꯛꯀꯤ ꯏꯟꯁꯥꯡ ꯑꯗꯨꯒ ꯈꯔ ꯇꯧꯔꯒ ꯆꯥꯔꯒꯦ ꯍꯧꯖꯤꯛ
ꯑꯁ ꯗꯨꯀꯥꯟꯗꯒꯤ ꯀꯔꯤ ꯀꯔꯤꯅꯣ ꯆꯥꯔ ꯂꯩꯗꯕꯗꯤ ꯄꯩꯁꯥ ꯄꯥꯏꯕ ꯑꯣꯏꯔꯝꯒꯅꯤꯅꯦ
ꯑꯣꯍꯣ ꯀꯥꯏ ꯄꯥꯏꯕꯅꯣꯗ
ꯇꯟꯕꯒꯤ
ꯄꯩꯁꯥ ꯄꯥꯏꯔꯤꯌꯦ ꯄꯩꯁꯥ ꯄꯥꯏꯔꯤꯌꯦ ꯇꯟꯃꯤ ꯅꯠꯇꯦꯗ ꯗꯥꯜ ꯉꯛꯇ ꯆꯥꯕꯒꯤꯀꯣ ꯗꯥꯜꯁꯦ ꯄꯥꯝꯗꯤ ꯄꯥꯝꯃꯦꯕ ꯑꯗꯨ ꯆꯥꯗꯤ ꯆꯥꯒꯅꯦꯕ ꯊꯣꯡ ꯃꯟꯕꯒꯤꯀꯣ
ꯍꯣꯏ
ꯑꯗꯤ ꯊꯣꯡꯕꯅꯦ ꯇꯟꯗꯕ ꯆꯥꯕꯕꯨꯗꯤ ꯆꯥꯒꯅꯦꯕ ꯊꯣꯡꯁꯨ
ꯗꯥꯜ ꯅꯠꯇꯕ ꯑꯇꯣꯞꯄ ꯑꯃꯨꯛ ꯆꯥꯔꯅꯤ
ꯎꯝ
ꯅꯥ ꯃꯅꯥ ꯃꯁꯤꯡꯁꯨ ꯆꯥꯕ ꯌꯥꯏꯅ
ꯌꯥꯏ ꯌꯥꯏ ꯑꯗꯨꯁꯨ ꯈꯨꯟ ꯀꯨꯝꯗꯕꯒꯤꯅꯦ ꯑꯦ ꯎꯝ ꯑꯗꯨ ꯆꯠꯂꯗꯤ ꯌꯨꯝ ꯆꯠꯂꯗꯤ ꯂꯧꯒꯦ ꯇꯧꯕ ꯑꯗꯣ ꯆꯠꯄ ꯁꯪꯗꯦ
ꯑꯣ
ꯍꯩꯅꯈ꯭ꯔꯦꯗ ꯑꯩꯈꯣꯏꯗꯤ ꯂꯥꯛꯁꯤ ꯂꯥꯁ ꯏꯌꯥꯔꯗꯁꯨ ꯆꯍꯤ ꯑꯃ ꯂꯩꯕꯗꯣ ꯑꯗꯨꯝ ꯆꯥꯈ꯭ꯔꯕꯅꯤꯅꯀꯣ
ꯎꯪ
ꯍꯩꯅꯈ꯭ꯔꯦ ꯃꯍꯥꯎ ꯃꯍꯥꯎ ꯃꯍꯥꯎ ꯑꯃ ꯊꯣꯛꯔꯛꯑꯦ
ꯑꯣ ꯅꯪ ꯃꯊꯟꯗ ꯂꯩꯕ꯭ꯔꯣ ꯀꯅꯥ ꯀꯅꯥ ꯂꯩꯕ꯭ꯔꯣ
ꯎꯝ ꯏꯃꯥꯟꯅꯕꯒ ꯂꯩꯌꯦ
ꯑꯣ ꯉꯁꯤꯗꯤ ꯁꯟꯗꯦꯅꯦ ꯀꯥꯏ ꯆꯠꯀꯦ ꯌꯨꯝ ꯂꯩꯕ꯭ꯔꯣ
ꯑꯁ ꯌꯨꯝ ꯌꯨꯝꯗꯨꯝ ꯂꯩꯗ ꯑꯁ ꯅꯣꯡ ꯇꯥꯕꯒꯤꯀꯣ
ꯅꯣꯡ ꯀꯩꯅꯣ ꯅꯣꯡ ꯌꯥꯝ ꯇꯥꯕ꯭ꯔꯣ
ꯌꯣꯝ ꯅꯣꯡ ꯇꯥꯕ ꯍꯥꯏꯕꯨ ꯅꯣꯡ ꯇꯥꯔꯝꯃꯒꯤ ꯂꯝꯕꯤ ꯆꯠꯄ ꯅꯨꯡꯉꯥꯏꯇꯦꯕ
ꯑꯣ ꯑꯣ ꯑꯗꯣ ꯉꯁꯤꯗꯤ ꯈꯔ ꯂꯦꯞꯂꯝꯒꯅꯤ ꯅꯣꯡꯁꯦ ꯑꯩꯈꯣꯏꯔꯣꯝꯗꯗꯤ ꯉꯁꯤꯁꯨ ꯈꯔ ꯂꯦꯞꯄꯦꯕ
ꯑꯣ ꯂꯦꯞꯄꯦ ꯂꯦꯞꯄꯕꯨꯗꯤ ꯑꯗꯨ ꯑꯣꯏꯔꯁꯨ ꯌꯥꯗꯅꯦ ꯂꯝꯕꯤꯁꯦ
ꯎꯝ ꯍꯣꯏ ꯑꯗꯨꯕꯨꯗꯤ ꯑꯣꯏꯌꯦ ꯑꯗꯣ ꯈꯤꯇꯪ ꯂꯦꯞꯄꯁꯦ ꯍꯣꯔꯦꯟ ꯑꯃꯨꯛ ꯇꯨꯗ꯭ꯔꯗꯤ ꯈꯔ ꯅꯨꯡꯉꯥꯏꯒꯅꯤ
ꯎꯝ ꯄꯦꯔꯛꯑꯅꯤ ꯅꯣꯡꯁꯤꯁꯨ
ꯅꯪ ꯅꯪꯅ ꯀꯩꯅꯣ ꯃꯩꯇꯩꯂꯣꯟ ꯉꯥꯡꯕꯁꯦ ꯀꯩꯅꯣ ꯌꯥꯝ ꯇꯧꯋꯦ ꯀꯩꯅ ꯪꯎ ꯈꯪꯗꯦ ꯌꯥꯝ ꯌꯥꯝ ꯎꯝ ꯀꯔꯤ ꯍꯥꯏꯁꯤꯔꯥ ꯌꯥꯝ ꯈꯪꯗ꯭ꯏ ꯉꯥꯡꯕ ꯃꯥꯜꯂꯦꯕ
ꯑꯣ ꯑꯣ ꯍꯣ ꯑꯩꯈꯣꯏꯗꯤ ꯀꯥꯏ ꯍꯥꯏꯁꯤꯔꯥ ꯌꯥꯝꯅ ꯀꯩꯅꯣ ꯇꯧꯗꯤꯌꯦ ꯑꯩꯈꯣꯏꯗꯤ ꯑꯗꯨꯅꯦ
ꯑꯗꯨꯣ ꯅ ꯇꯝꯄꯥꯛꯇꯗ
ꯍꯣꯏ ꯕꯦꯁꯤꯛ ꯕꯦꯁꯤꯛꯇꯤꯀꯣ ꯑꯗꯨꯝ ꯈꯔ ꯈꯪꯉꯦꯕ
ꯑꯥ
ꯎꯝ ꯑꯗꯨꯒꯤ ꯉꯥꯡꯉꯤꯅꯤ
ꯑꯣ ꯂꯈ꯭ꯔꯥꯈꯔ ꯍꯥꯏꯗꯤ ꯎꯝ
ꯂꯨꯕꯁꯤꯡꯗꯤ ꯈꯪꯗꯦ ꯃꯣꯏ ꯋꯥꯗꯣ
ꯎꯝ ꯈꯔꯕꯨ ꯍꯩꯔꯗꯤ ꯑꯗꯨꯝ ꯍꯩꯔꯛꯄꯅꯤꯗ ꯀꯣꯟꯅ ꯇꯞ ꯇꯞꯅ
ꯈꯪꯉꯦ ꯑꯗꯨꯕꯨꯗꯤ ꯍꯥꯏꯔꯛꯀꯗ꯭ꯔꯥ ꯀꯨꯏꯗꯤ ꯀꯨꯏꯔꯕꯅꯦ ꯂꯩꯔꯤꯁꯦ
ꯎꯝ ꯇꯝꯄꯥꯛꯇ ꯂꯩꯔꯤꯗꯨꯗꯤ ꯀꯔꯤꯒꯤ ꯈꯪꯉꯣꯏ
ꯑꯥ ꯑꯥ ꯅꯪꯗꯤ ꯀꯩꯀꯩ ꯊꯕꯛ ꯇꯧꯔꯤꯔꯣ
ꯑꯩꯗꯤ ꯀꯩꯁꯨ ꯇꯧꯗꯦ ꯌꯨꯝꯗ ꯑꯗꯨꯝ ꯂꯩꯌꯦ ꯑꯩꯗꯤ ꯌꯨꯝ ꯄꯥꯟ ꯍꯔꯦ ꯑꯗꯨꯗꯤ ꯏꯆꯥꯒ ꯑꯗꯨꯝꯅꯩꯌꯦ
ꯑꯣ ꯅꯨꯡꯉꯥꯏꯕ꯭ꯔꯣ
ꯈꯪꯗꯦꯗ ꯑꯗꯨꯝ ꯄꯪꯍꯤꯡ ꯍꯤꯡꯕ ꯅꯨꯡꯉꯥꯏꯔꯦ ꯍꯥꯏꯕ ꯇꯥꯔꯦ ꯈꯪꯗꯦ ꯅꯨꯡꯉꯥꯏ ꯑꯩ ꯏꯁꯥ ꯅꯨꯡꯉꯥꯏꯇꯦ ꯍꯥꯏꯁꯦꯔꯥ
ꯎꯝ ꯁꯤ ꯍꯥꯏꯗꯤ ꯃꯍꯧꯁꯥꯅ ꯅꯨꯡꯉꯥꯏꯕ ꯎ ꯅꯨꯡꯉꯥꯏꯕꯁꯨ ꯂꯩꯒꯅꯤ ꯅꯨꯡꯉꯥꯏꯇꯕꯁꯨ ꯂꯩꯒꯅꯤ
ꯑ ꯑꯗꯨꯅꯦ ꯄꯨꯟꯁꯤꯌꯦꯦ ꯑꯗꯨꯅꯦ
ꯎꯝ ꯅꯣꯏ ꯅꯣꯏꯒꯤ ꯃꯥ ꯃꯐꯝꯗꯨꯗꯤ ꯑꯗꯨꯝ ꯀꯩ ꯍꯥꯏꯁꯤꯔ ꯏꯔꯥꯡꯁꯤ ꯑꯗꯨꯝ ꯀꯃꯥꯏꯅ ꯇꯧꯒꯦ
ꯑꯩꯈꯣꯏꯁꯦ ꯎꯝ ꯌꯥꯝ ꯈꯪꯗꯦꯅ ꯏꯔꯥꯡ ꯍꯥꯏꯕꯕꯨ ꯑꯦꯐꯦꯛꯇꯠ ꯑꯣꯏꯅ ꯑꯣꯏꯔꯦꯗꯅ ꯍꯧꯖꯤꯛ ꯍꯧꯖꯤꯛꯇꯤ
ꯑ
ꯑꯗꯣ ꯑꯩꯈꯣꯏ ꯌꯥꯝꯅ ꯑꯩꯈꯣꯏꯒꯤ ꯃꯐꯝꯗ ꯍꯦꯛ ꯑꯩꯒꯤ ꯍꯦꯛ ꯂꯩꯕ ꯃꯐꯝ ꯍꯦꯛꯇ ꯌꯥꯝ ꯀꯟꯕꯗꯤ ꯑꯣꯏꯗꯦ ꯑꯗꯣ ꯈꯣꯏꯗꯗꯒꯤ
ꯑꯥ
ꯈꯔ ꯆꯠꯄ ꯍꯥꯏꯔꯗꯤ ꯄꯨꯡ ꯊꯥꯔꯇꯤ ꯐꯣꯔꯇꯤ ꯐꯤꯐꯇꯤ ꯀꯤꯂꯣꯃꯤꯇꯔꯃꯨꯛ ꯆꯠꯄꯗ ꯁꯤ ꯑꯗꯨꯝ ꯀꯩꯅꯣ ꯇꯧꯋꯦꯗꯣ
ꯈꯪꯗꯦ ꯔꯦꯗꯖꯣꯟꯃꯛꯇꯤ ꯅꯠꯇꯦ ꯑꯩꯈꯣꯏꯗꯤꯀꯣ
ꯎꯪ ꯍꯧꯖꯤꯛꯇꯤ ꯆꯤꯡꯗ ꯂꯩꯕꯁꯤꯡꯁꯦ ꯈꯔꯥ ꯎꯝ ꯀꯩꯅꯣ ꯇꯧꯕꯀꯣ ꯆꯤꯡꯗ ꯂꯩꯕꯁꯤꯡꯁꯦ
ꯕ꯭ꯔꯣ
ꯑꯗꯨꯒꯒꯤꯦ ꯏꯔꯥꯡꯁꯥꯡ
ꯎꯝ ꯅꯣꯏꯒꯤ ꯈꯨꯟꯗ꯭ꯔꯣ ꯍꯥꯏꯕ
ꯀꯗꯤ
ꯇꯥꯗꯕ꯭ꯔꯣ ꯅꯪꯒꯤ ꯈꯨꯟꯗꯨꯔꯥ ꯍꯥꯏꯕꯅꯤꯗ ꯈꯔ ꯏꯔꯥꯡ ꯀꯩꯅꯣ ꯇꯧꯋꯦ ꯍꯥꯏꯕꯗꯣ
ꯑꯣ ꯑꯩꯈꯣꯏꯕꯨꯗꯤ ꯔꯦꯠ ꯖꯣꯟꯗꯤ ꯇꯥꯏꯌꯦꯀꯣ ꯑꯩꯈꯣꯏꯁꯦ
ꯑꯣ ꯑꯠꯆꯥ ꯆꯥ ꯆꯦꯛꯁꯤꯟꯅ ꯂꯩꯌꯣ ꯑꯩꯈꯣꯏ ꯂꯣꯏꯅ ꯆꯦꯛꯁꯤꯟꯅ ꯂꯩꯁꯦ
ꯅꯛꯅꯅ ꯂꯩꯌꯦꯕꯀꯣ ꯃꯣꯏ ꯃꯣꯏꯁꯤꯁꯨ ꯀꯣ
ꯑꯣ
ꯑꯗꯨ ꯃꯣꯏ ꯃꯣꯏꯕꯨꯗꯤ ꯁꯤꯕꯥꯥꯏꯅ ꯑꯗꯨꯝ ꯀꯩ ꯍꯥꯏꯁꯦ ꯁꯤꯕꯥꯥꯏꯅ ꯑꯗꯨꯝ ꯉꯥꯛꯂꯒ ꯂꯩꯔꯕꯅꯤ ꯃꯣꯏꯅꯤ ꯑꯗꯨꯝ ꯑꯩꯣꯏ ꯂꯝꯒ ꯑꯗꯨꯝ ꯅꯛꯅꯔꯦ
ꯀꯍꯥꯏꯆꯥ ꯑꯦꯛꯖꯥꯝꯄꯜ ꯄꯤꯕ ꯃꯇꯝꯗ ꯑꯦꯇꯦꯛ ꯇꯧꯁꯦ ꯍꯥꯏ ꯑꯗꯨꯝ ꯈꯨꯊꯛ ꯈꯨꯊꯛ ꯇꯧꯕ ꯌꯥꯔꯦꯕ
ꯎꯝ ꯌꯥꯝ ꯅꯛꯄ ꯍꯥꯏꯕꯨ ꯀꯌꯥꯝ ꯅꯛꯀꯦ ꯀꯌꯥꯝ ꯅꯛꯅ ꯂꯩꯒꯦ ꯅꯣꯏꯒ ꯃꯣꯏꯒ
ꯑꯩꯈꯣꯏꯁꯦ ꯈꯨꯟꯁꯦ ꯑꯩꯈꯣꯏ ꯈꯨꯟ ꯀꯩ ꯍꯥꯏꯁꯤꯔ ꯌꯨꯝꯁꯦ ꯑꯣ ꯍꯣ ꯍꯥꯏ ꯍꯩꯇ꯭ꯔꯦꯅꯦ ꯑꯣ ꯑꯣ ꯇꯥꯕ꯭ꯔꯣ ꯍꯜꯂꯣ ꯍꯜꯂꯣ ꯇꯥꯔꯕ꯭ꯔꯣ ꯅꯅꯤꯔꯋꯛꯁꯤꯗꯤ ꯍꯥꯎꯇꯍ ꯍꯜꯂꯣ ꯍꯜꯂꯣ ꯍꯜꯂꯣ ꯍꯜꯂꯣ ꯍꯜꯂꯣ ꯅꯦꯋꯥꯛꯁꯦ ꯍꯥꯥꯎꯇꯔꯦꯍꯦ ꯍꯜꯂꯣ ꯍꯜꯂꯣ